ꯍꯜꯂꯣ
ꯑꯣ ꯀꯩꯗꯧꯔꯤꯒꯦ꯫
ꯍꯜꯂꯣ
ꯎ ꯇꯥꯗꯕ꯭ꯔꯣ
ꯍꯜꯂꯣ
ꯎ ꯇꯥꯗꯕ꯭ꯔꯣ
ꯇꯄ꯭ꯔ
ꯍꯜꯂꯣ
ꯇꯥꯄ
ꯑꯣ ꯇꯥꯔꯦ ꯇꯥꯔꯕꯣ
ꯇꯥꯔꯤꯔꯤꯕꯣ
ꯇꯥꯗꯕ꯭ꯔꯣ ꯑ ꯑꯩꯗꯤ ꯇꯥꯏꯌꯦ ꯇꯥꯗꯕ꯭ꯔꯣ
ꯇꯥꯄ
ꯍꯣꯏ ꯇꯥꯏꯑꯌꯦ ꯇꯥꯗꯕ꯭ꯔꯣ
ꯇꯥꯄ
ꯑ ꯍꯣꯏ ꯇꯥꯏꯌꯦ ꯇꯥꯗꯕ꯭ꯔꯣ ꯎꯝ
ꯇꯥꯔꯕ꯭ꯔꯣ ꯑ
ꯍꯜꯂꯣ
ꯑꯩꯗꯤ ꯅꯪꯗꯤ ꯈꯣꯟꯖꯦꯜ ꯇꯥꯗꯤꯌꯦ
ꯍꯜꯂꯣ ꯑꯁ ꯍꯜꯂꯣ
ꯇꯥꯗ꯭ꯔꯦꯀꯣ ꯍꯜꯂꯣ
ꯇꯥꯗꯕ꯭ꯔꯣ ꯑꯩꯒꯤ ꯈꯣꯟꯖꯦꯜꯁꯦ
ꯇꯥꯗꯤꯌꯦ ꯀꯝꯇ
ꯎꯝ ꯑꯩꯗꯤ ꯇꯥꯏꯌꯦ ꯅꯪꯒꯤ ꯈꯣꯠ ꯀꯔꯤ ꯑꯣꯏꯕꯒꯤꯔ ꯀꯣ
ꯇꯥꯄ
ꯍꯣꯏ ꯇꯥꯏꯌꯦ
ꯎꯝ
ꯌꯥꯝ ꯃꯥꯩꯇ
ꯇꯥꯗ꯭ꯔꯦ ꯑꯩ
ꯍꯜꯂꯣ ꯇꯥꯕ꯭ꯔꯣ ꯍꯦ